ꯍꯜꯂꯣ ꯇꯥ ꯇꯥꯇꯌꯦ ꯇꯥꯏꯌꯦ꯫ ꯑꯦ ꯇꯨꯝꯃꯒ ꯂꯩꯌꯦ ꯅꯣꯡ ꯆꯨꯕꯅꯤꯅ꯫
ꯑ꯫
ꯅꯪꯗꯤ꯫
ꯑꯩꯈꯣꯏꯁꯨ ꯐꯝꯃꯒ ꯂꯩ꯫
ꯑꯣ꯫ ꯀꯩꯅꯣ ꯑꯣ꯫ ꯅꯪ ꯑꯩꯉꯣꯟꯗ ꯇꯧꯔꯀꯦ ꯍꯥꯏꯕꯗꯨꯔꯣ꯫
ꯑ ꯅꯠꯇꯦ꯫ ꯑꯗꯨꯝ ꯇꯧꯕꯅꯦ꯫
ꯑꯣ꯫
ꯎꯝ ꯑ ꯑ ꯑ꯫
ꯀꯥꯏꯗꯦꯗ ꯑꯗꯨ ꯑꯣꯏꯔꯁꯨ ꯅꯨꯄꯤ ꯃ ꯁꯦꯟ ꯋꯥꯔꯤ ꯁꯥꯟꯅꯕꯁꯨ ꯅꯨꯡꯉꯥꯏꯔꯤꯕ꯫
ꯍꯣꯏ꯫
ꯅꯪꯗꯤ ꯆꯥꯛ ꯆꯥꯔꯕꯣ꯫
ꯆꯥꯔꯦ ꯅꯪ ꯅꯪꯗꯤ꯫
ꯑ ꯆꯥꯔꯦ ꯑꯩꯁꯨ ꯀꯩ ꯌꯦꯟꯁꯥꯡ ꯆꯥꯒꯦ꯫
ꯉꯁꯤꯁꯦ ꯀꯥꯡꯁꯣꯏ ꯆꯥꯏꯌꯦ꯫
ꯑꯣ ꯍꯥꯎꯕꯅꯦ ꯀꯥꯡꯁꯣꯏꯁꯨ ꯉꯥ ꯑꯌꯥꯏꯕꯒ ꯊꯝꯃꯗꯤꯀꯣ꯫
ꯑꯥꯎ ꯅꯣꯏꯗꯤ ꯀꯩ ꯆꯥꯔꯒꯦ ꯆꯥꯛ ꯆꯥꯔꯕꯣ
ꯑ ꯆꯥꯔꯦ ꯍꯋꯥꯏꯒ ꯑꯂꯨ ꯆꯥꯏ
ꯑꯥꯎ ꯍꯥꯎꯒꯅꯤꯗ ꯅꯣꯏꯒꯤꯁꯨ
ꯑ ꯍꯥꯎꯇꯦꯗ ꯍꯋꯥꯏꯒ ꯑꯥꯂꯨꯗꯤ ꯑꯗꯨꯝ ꯆꯥꯕꯅꯤꯅ
ꯑꯥ
ꯆꯤꯡꯒꯤ ꯃꯅꯥ ꯃꯁꯤꯡꯗꯣ ꯌꯥꯝ ꯆꯥꯅꯤꯡꯉꯦꯕ
ꯑꯥ ꯍꯣꯏ
ꯎꯝ ꯑꯗꯨꯅ ꯍꯥꯎꯕꯅꯦ
ꯎꯝ ꯃꯥ ꯆꯨꯝꯃꯦ
ꯎꯝ ꯅꯪꯗꯤ ꯑꯗꯨꯝ ꯌꯨꯝꯗ ꯂꯩꯕ꯭ꯔꯣ
ꯂꯩꯌꯦ ꯅꯪꯗꯤ
ꯑꯩꯁꯨꯅꯦ ꯌꯨꯝꯗ ꯂꯩꯕꯅ ꯅꯨꯡꯉꯥꯏꯌꯦꯕ ꯏꯅꯤꯡ ꯇꯝꯃꯦꯕ ꯑ ꯍꯥ ꯍꯥ ꯍ
ꯍꯣꯏ ꯃꯥꯅꯦ ꯑꯗꯨ ꯆꯨꯝꯃꯦ
ꯇꯨꯝꯅꯤꯡꯕ ꯃꯇꯝꯗ ꯇꯨꯝꯅꯤꯡ ꯇꯨꯝꯕ ꯌꯥꯏ ꯆꯥꯅꯤꯡꯕ ꯃꯇꯝꯗ ꯆꯥꯕ ꯌꯥꯏꯗꯅ
ꯑꯧ ꯆꯥꯅꯤꯡꯕꯁꯨ ꯑꯗꯨꯝ ꯄꯪꯆꯥ ꯆꯥꯕ ꯌꯥꯏ
ꯑꯥ ꯑꯗꯨꯅꯦ
ꯌꯨꯝꯗ ꯂꯩꯇ꯭ꯔꯗꯤ ꯆꯥꯅꯤꯡꯕ ꯐꯥꯎ ꯆꯥꯕ ꯐꯪꯗꯦꯕ
ꯑꯗꯨꯅꯤ ꯍꯥꯏꯔꯤꯁꯦ ꯑꯗꯨꯒ ꯄꯩꯁꯥꯒꯨꯝꯕ ꯂꯩꯇ꯭ꯔꯗꯤ ꯆꯥꯕꯁꯨ ꯐꯪꯗꯦ
ꯑ ꯑꯗꯨꯅꯦ
ꯌꯨꯝꯗ ꯂꯩ ꯅꯣꯏꯔꯣꯝꯗꯗꯤ ꯅꯣꯡ ꯆꯨꯗ꯭ꯔꯣ
ꯆꯨꯗꯦ ꯁ꯭ꯋꯥꯏꯗꯗꯤ
ꯑꯣ ꯑꯩꯈꯣꯏꯗꯗꯤ ꯆꯨꯔꯦ
ꯑꯣ ꯅꯨꯡꯉꯥꯏꯒꯦ ꯅꯨꯡꯉꯥꯏꯕꯅꯦ ꯅꯣꯡ ꯆꯨꯕꯁꯨ ꯌꯨꯝꯗ ꯂꯩꯕ ꯀꯥꯟꯗꯗꯤ
ꯑꯥ ꯅꯨꯡꯉꯥꯏꯌꯦ
ꯑꯥꯎ
ꯑꯥ ꯐ꯭ꯂꯤꯝꯒꯨꯝꯕ ꯌꯦꯡꯉꯒꯀꯣ
ꯑꯥ ꯑꯥ ꯃꯥꯅꯦ ꯐꯃꯨꯡꯗ ꯑꯗꯨꯝ ꯇꯨꯝꯃꯒ
ꯎꯝ ꯅꯨꯡꯉꯥꯏꯌꯦꯕ
ꯅꯣꯏꯗꯤ ꯂꯧꯀꯨꯝꯕ ꯇꯧꯗ꯭ꯔꯣ
ꯑꯩꯈꯣꯏꯁꯤ ꯑꯥꯎ ꯇꯧꯗꯦ
ꯑꯣ
ꯆꯠꯄ꯭ꯔꯣ ꯅꯣꯏꯗꯤ
ꯎꯝ ꯀꯨꯝꯁꯤꯁꯦ ꯅꯣꯡ ꯆꯨꯃꯟꯗꯕꯒꯤꯀꯣ ꯂꯧ ꯁꯨꯕ ꯌꯥꯗꯦ
ꯑꯥ ꯍꯣꯏꯀꯣ ꯎꯝ ꯎꯝ ꯍꯟꯗꯛꯀꯤ ꯋꯦꯗꯔꯁꯦ ꯈꯪꯗ꯭ꯔꯦꯗ
ꯎꯝ ꯑꯗꯨꯅꯦ ꯀꯨꯝꯁꯤꯗꯤ ꯈꯔ ꯇꯥꯏ ꯎꯝ ꯑꯥ ꯍꯥꯀꯨꯝꯗꯤ ꯇꯥꯒꯦꯔꯥ ꯇꯥꯔꯣꯏꯔꯥ ꯈꯪꯗꯦ
ꯑꯣ ꯑꯗꯨꯕꯨ ꯑꯁꯤꯒꯨꯝꯕꯒꯤ ꯅꯣꯡ ꯆꯨꯕꯗꯤ ꯂꯧꯁꯨ ꯁꯦꯝꯕ ꯌꯥꯔꯣꯏꯗ
ꯑꯗꯨꯅꯦ ꯉꯁꯤ ꯆꯨ ꯉꯁꯤ ꯑꯃꯨꯛ ꯆꯨꯕꯤꯔꯦ ꯍꯌꯦꯡ ꯑꯃꯨꯛ ꯅꯨꯡꯁꯥ ꯊꯣꯛꯑꯦ ꯑꯗꯨꯒꯤꯀꯣ ꯌꯥꯗꯦꯕ ꯎꯉꯥ ꯅꯪꯗꯤ ꯑꯗꯨꯝ ꯌꯨꯝꯗ ꯂꯩꯕ꯭ꯔꯣ ꯊꯕꯛ ꯇꯧꯕ꯭ꯔꯣ꯫
ꯇꯧꯗꯦ ꯌꯨꯝꯗ ꯑꯗꯨꯝ ꯐꯝꯃꯦ꯫ ꯍꯧꯖꯤꯛ ꯀꯥꯟꯁꯦ꯫ ꯌꯨꯝꯗ ꯐꯝꯃꯒ ꯆꯥꯕꯒ꯫ ꯇꯨꯝꯃꯒ ꯅꯣꯏꯊꯣꯛꯄꯒ ꯂꯣꯏꯔꯦ꯫
ꯑꯣ ꯅꯣꯏꯗꯤ ꯐꯤꯒꯨꯝꯕ ꯁꯥꯗ꯭ꯔꯣ꯫
ꯁꯥꯗꯦꯗꯥ
ꯑꯣ ꯇꯦ ꯀꯩꯅꯣ ꯎꯝ ꯅꯨꯄꯤꯁꯤꯡ ꯑꯌꯥꯝꯕ ꯅꯨꯄꯤꯁꯤꯡꯗꯤ ꯐꯤꯒꯨꯝꯕ ꯁꯥꯕ ꯑ ꯐꯤꯒꯨꯝꯕ ꯇꯨꯕꯗꯣ ꯑꯗꯨꯝ ꯇꯧꯅꯩꯗꯅꯀꯣ
ꯍꯣꯏ ꯇꯧꯗꯦ ꯑꯩꯗꯤ ꯎꯝ
ꯌꯨꯝꯗ ꯑꯗꯨꯝ ꯎꯝ ꯀꯩꯁꯨ ꯇꯧꯗꯕꯤꯗ ꯂꯩꯕꯁꯨ ꯅꯨꯡꯉꯥꯏꯕꯅꯦꯗ꯫
ꯑꯁ ꯍꯧꯖꯤꯛꯕꯨꯗꯤ ꯅꯨꯡꯉꯥꯏꯌꯦꯅꯦ ꯐ꯭ꯌꯨꯆꯔꯒꯤꯅ ꯀꯔꯤ ꯊꯣꯛꯇꯣꯏꯅꯣ ꯈꯪꯗꯦ꯫
ꯑꯗꯣ ꯑꯗꯨꯝ ꯂꯥꯛꯀꯗꯕꯗꯤ ꯗꯨꯝ ꯏꯁꯣꯔ ꯑꯥ ꯑꯗꯨꯝ ꯅꯨꯡꯉꯥꯏꯔꯛꯀꯅꯤꯗ꯫
ꯍꯣꯏ ꯑꯥ
ꯑꯩꯈꯣꯏꯗꯤ ꯑꯗꯨꯝ ꯌꯨꯝꯗ ꯂꯩꯕꯖꯦ ꯋꯥꯊꯤ ꯌꯥꯝ ꯆꯥꯏꯌꯦ꯫ ꯍꯥꯏꯕꯗꯤ ꯀꯩꯁꯨ ꯇꯧꯗꯕꯤꯗꯀꯣ
ꯑ ꯑ ꯍꯣꯏ
ꯑꯗꯨꯝ ꯆꯥꯏꯕ ꯑꯗꯨ ꯆꯥꯔꯁꯨ ꯑꯗꯨꯝ ꯂꯩꯕꯅꯤꯗ ꯑꯩꯈꯣꯏꯗꯤ ꯀꯥꯏꯗꯦ ꯍꯦ
ꯑꯧ ꯃꯤ ꯀꯣꯏꯔꯛꯄ ꯃꯤꯁꯤꯡꯅꯁꯨ ꯑꯗꯨ ꯌꯨꯝꯗ ꯑꯗꯨꯝ ꯂꯩꯒꯗ꯭ꯔꯅ ꯍꯥꯏꯕ ꯍꯥꯏꯃꯟꯗꯅ ꯇꯥꯕꯁꯨ ꯄꯤꯡꯒ꯭ꯔꯦ
ꯑꯩꯈꯣꯏꯗꯤ ꯑꯌꯨꯛ ꯍꯧꯒꯠꯄꯒ ꯋꯥꯊꯤ ꯆꯥꯕ ꯍꯧꯔꯦ꯫ ꯈꯪꯗꯦ ꯊꯕꯛ ꯁꯨꯕ ꯃꯇꯝꯗꯗꯤꯀꯣ꯫ ꯀꯔꯤꯁꯨ ꯍꯥꯏꯔꯣꯢꯌꯦ ꯑꯗꯣ ꯐꯣꯟ ꯉꯩꯍꯥꯛ ꯑꯃꯨꯛ ꯄꯥꯏꯔꯗꯤꯅꯦ ꯑꯃꯨꯛ ꯍꯥꯏꯕ ꯍꯧꯔꯅꯤ ꯅꯨꯃꯤꯠ ꯆꯨꯞꯄꯒꯤ ꯑꯗꯨꯝ ꯑ ꯅꯃꯤꯠꯇꯣ ꯑꯗꯨꯝ ꯌꯦꯡꯔꯒ ꯂꯩ ꯔꯣ ꯑꯗꯨꯃꯥꯏ ꯍꯥꯏꯕꯒꯨꯝꯕꯒꯣ
ꯃꯤꯠ ꯅꯥꯏ ꯍꯥꯏꯔꯗꯤ ꯑꯃꯨꯛꯀ ꯊꯤꯅ ꯉꯥꯡꯉꯅꯤ꯫
ꯎꯝ ꯑꯗꯨꯅꯦ ꯅꯨꯄꯤꯒꯤ ꯄꯨꯟꯁꯤ ꯍꯥꯏꯕꯁꯤꯗꯤ ꯑꯁꯤꯅꯤꯗꯥ
ꯑꯗꯨꯅꯦ ꯍꯥꯏꯁ ꯎꯝ
ꯃꯣꯏ ꯀꯩꯅꯣꯅꯦ ꯑꯁꯨꯃꯥꯏ ꯍꯥꯏꯕꯁꯦ ꯑꯩꯈꯣꯏ ꯀꯩꯅꯣ ꯌꯨꯝ ꯄꯥꯜꯂꯒ ꯆꯠꯄ ꯃꯇꯝꯗꯒꯣ ꯃꯣꯏ ꯌꯥꯝ ꯅꯤꯡꯁꯤꯡꯒꯗꯧꯕꯅꯦ꯫
ꯑꯗꯨꯅꯦ ꯍꯨꯖꯤꯛꯗꯤ ꯃꯄꯥꯟꯒꯤ ꯊꯕꯛ ꯇꯧꯗ꯭ꯔꯁꯨ ꯌꯨꯝꯒꯤ ꯈꯔ ꯈꯔꯗꯤ ꯇꯧꯕꯤꯔꯤꯅ ꯑꯩꯈꯣꯏꯖꯨ꯫
ꯑꯣ ꯑꯗꯨꯅꯦ꯫
ꯀꯥꯟꯗ ꯈꯪꯒꯅꯤ ꯑ ꯑꯧ ꯀ ꯑ ꯑꯩꯈꯣꯏꯁꯨ ꯍꯥꯏꯕꯅꯦ꯫
ꯢꯁꯧ ꯂꯥꯡꯕ ꯍꯧꯔꯗꯤꯅꯦ ꯑ ꯑꯩ ꯍꯧꯖꯤꯛ ꯂꯩꯕꯒꯤ ꯅꯣꯢꯅ ꯉꯥꯡꯕꯅꯤꯀꯣ ꯍꯌꯦꯡꯋꯥꯢ ꯑꯩ ꯌꯨꯝ ꯄꯥꯜꯂꯒ ꯆꯠꯄ ꯃꯇꯝꯗ ꯅꯣꯏ ꯈꯪꯒꯅꯤ ꯑꯩꯗꯤ
ꯑꯥꯎ ꯑ ꯀꯩꯁꯨ ꯍꯥꯢꯕꯅꯦ ꯍꯧꯖꯤꯛ ꯅꯣꯏꯅ ꯀꯩꯝ ꯇꯧꯗꯦꯅ ꯈꯜꯂꯁꯨ ꯈꯔ ꯈꯔꯗꯤ ꯇꯧꯔꯤꯅꯤ ꯆꯠꯈ꯭ꯔꯕ ꯀꯥꯟꯗ ꯈꯪꯒꯅꯤ ꯅꯣꯏ ꯋꯥꯒꯅꯤꯅ꯫
ꯑꯗꯨꯃꯥꯏ ꯈꯔ ꯈꯔꯗꯤ ꯑꯗꯨꯃꯥꯏ ꯍꯥꯏꯒꯗꯕꯅꯤꯗ ꯃꯣꯏꯅ ꯍꯥꯏꯕ ꯈꯛꯇ ꯇꯥꯔꯒ ꯂꯩꯔꯗꯤ ꯀꯗꯥꯏꯗꯒꯤ
ꯑꯥ ꯑꯗꯨꯒ ꯑꯗꯨꯃꯥꯏꯅ ꯍꯥꯏꯔꯒ ꯑꯃꯨꯛꯀꯥ ꯆꯤꯟ ꯈꯨꯝꯃꯦ ꯍꯥꯏꯅ ꯊꯤꯅ ꯉꯥꯡꯉꯦ
ꯑꯥ ꯑꯗꯨꯅꯦ
ꯑꯩꯈꯣꯏꯅ ꯍꯥꯏꯕ ꯋꯥꯁꯨ ꯁꯨꯡꯇꯥꯥ ꯇꯥꯕꯤꯗꯦ
ꯎꯝ ꯑꯗꯨꯅꯦ
ꯎꯝ
ꯈꯪꯗꯦꯗꯥ ꯌꯨꯝꯗ ꯂꯩꯕꯁꯤ ꯖꯦ ꯑꯗꯨꯝ ꯅꯨꯡꯉꯥꯏ ꯍꯥꯏꯕꯕꯨ ꯄꯩꯁꯥꯗꯤ ꯊꯣꯛꯇꯕꯅꯤꯅꯥꯀꯣ
ꯑꯥꯎ ꯃꯤꯒꯤ ꯋꯥꯊꯤ ꯆꯥꯔꯁꯨ ꯐ꯭ꯔꯤꯗ ꯂꯩꯕꯅꯤꯅ ꯅꯨꯡꯉꯥꯏꯔꯦ
ꯎꯝ ꯊꯕꯛꯀꯨꯝꯕ ꯁꯨꯅꯤꯉꯥꯏꯁꯨ ꯇꯟꯕ
ꯑꯥꯎ ꯑꯗꯨꯅꯦ ꯍꯥꯏꯔꯤꯖꯦ ꯍꯧꯖꯤꯛꯀꯥꯟꯖꯦ ꯌꯥꯝ ꯇꯜꯂꯦ
ꯎꯝ ꯇꯜꯂꯦꯕꯥ ꯅꯣꯡꯁꯥ ꯊꯣꯛꯄ꯭ꯔꯣ ꯅꯣꯏꯗꯥꯗꯤ
ꯅꯣꯡꯁꯥꯗꯤ ꯊꯣꯛꯇꯦ ꯑꯗꯨꯝ ꯀ꯭ꯂꯣꯜꯗꯤ ꯑꯣꯏꯌꯦ
ꯑꯣ ꯅꯨꯡꯉꯥꯏꯔꯝꯒꯥꯅꯤꯅꯦ ꯑꯗꯨꯗꯤ
ꯑꯣ ꯉꯁꯤꯁꯦ ꯌꯥꯝ ꯁꯥꯕ ꯑꯣꯏꯗꯦ ꯑꯗꯨꯒꯤ ꯅꯨꯡꯉꯥꯏꯌꯦ
ꯑꯣ ꯅꯣꯏꯗꯤ ꯕꯣꯜ ꯌꯦꯡꯗ꯭ꯔꯣ
ꯕꯣꯜ ꯑꯣ ꯑꯁ ꯑꯩꯗꯤ ꯌꯦꯡꯗꯦꯗꯥ ꯔꯤꯜꯁꯀꯨꯝꯕ ꯑꯗꯨꯒꯨꯝꯕꯗ ꯑꯗꯨꯝ ꯌꯦꯡꯉꯦ ꯎꯝ ꯅꯣꯢ ꯌꯦꯡꯕ꯭ꯔꯣ
ꯌꯦꯡꯗꯦꯗꯥ ꯑꯩꯈꯣꯏꯁꯨ
ꯑꯥ ꯑꯩꯗꯤ
ꯏꯊꯟꯇꯥ ꯌꯦꯡꯕꯗꯣ ꯅꯨꯡꯉꯥꯏꯇꯦ ꯑꯦ ꯍꯩꯁꯨ ꯑꯩꯁꯨ ꯍꯩꯇꯦ ꯑꯗꯨ ꯑꯣꯏꯔꯁꯨ ꯚꯤꯠꯀꯤꯀꯣ ꯑꯗꯨꯝ ꯌꯦꯡꯕꯥꯅꯦ
ꯍꯣꯏ ꯃꯤ ꯌꯝ ꯃꯌꯥꯝ ꯄꯨꯜꯂꯒ ꯌꯦꯡꯕꯗꯨ ꯅꯨꯡꯉꯥꯏꯌꯦ
ꯑꯥ ꯑꯗꯣ ꯆꯥꯕ ꯊꯥꯛꯄꯥꯁꯨꯀꯣ
ꯑꯥ ꯑꯥ
ꯑꯗꯨ ꯇꯧꯔꯥꯒ ꯅꯨꯡꯉꯥꯏꯕꯅꯤꯍꯦ
ꯑꯗꯨꯅꯦ ꯍꯣꯢ ꯍꯣꯢ ꯆꯨꯝꯃꯦ ꯆꯨꯝꯃꯦ ꯑꯩꯗꯤ ꯑꯩꯈꯣꯏ ꯗꯗꯥꯒꯨꯝꯕ ꯌꯦꯡꯉꯦ ꯑꯗꯣ ꯑꯩꯗꯤ ꯌꯦꯡꯗꯦꯗꯥ ꯌꯦꯡꯕꯥꯁꯨ ꯍꯩꯇꯕꯅ ꯔꯤꯜꯁ ꯀꯨꯝꯕ ꯏꯗꯤꯠ ꯃꯣꯏꯅ ꯁꯇꯦꯇꯁ ꯀꯨꯝꯕꯗ ꯍꯥꯞꯄ ꯑꯗꯨꯒꯨꯝꯕ ꯗꯨꯝ ꯌꯦꯡꯕꯅꯦ
ꯑꯥ ꯑꯩꯈꯣꯏꯗꯤ ꯀꯩꯅꯣ ꯑꯔꯣꯏꯕ ꯁꯥꯟꯅꯕ ꯅꯨꯃꯤꯠꯇꯥꯀꯣ
ꯎꯝ
ꯎꯝ ꯄꯩꯁꯥ ꯈꯥꯏꯅꯔꯒ ꯆꯥꯍꯥꯎ ꯇꯟꯗꯣ ꯁꯦꯝꯃꯒ ꯆꯥꯒꯥꯅꯤ ꯑꯩꯈꯣꯏꯗꯤ
ꯑꯥ ꯅꯨꯡꯉꯥꯏꯅꯤꯅꯥ ꯑꯗꯨꯗꯤ
ꯎꯝ ꯑꯗꯨ ꯅꯨꯡꯉꯥꯏꯕꯅꯦꯀꯣ ꯆꯥꯍꯤ ꯑꯗꯨꯝ ꯑꯃꯈꯛꯇ ꯑꯗꯨꯝ ꯂꯥꯛꯄꯅꯤꯅꯥꯀꯣ
ꯑꯣ
ꯑꯗꯨ ꯅꯨꯡꯉꯥꯏꯕ ꯌꯨꯝꯗ ꯏꯊꯟꯇ ꯑꯗꯨꯝ ꯌꯦꯡꯕꯗꯤ ꯅꯨꯡꯉꯥꯏꯇꯦꯗꯥꯅ ꯃꯤ ꯌꯥꯝꯃꯥꯒ ꯂꯥꯎꯔꯒ ꯌꯦꯡꯕꯗꯣ ꯑꯁ ꯅꯨꯡꯉꯥꯏꯕꯅꯦꯕꯥ
ꯍꯣꯏ ꯃꯤ ꯃꯌꯥꯝ ꯄꯨꯜꯂꯥꯒ ꯍꯣꯏ ꯑꯥ ꯑꯗꯨꯅꯤ ꯑꯩꯈꯣꯏꯅ ꯁꯞꯄꯣꯔꯠ ꯇꯧꯕꯗꯨ ꯒꯣꯜ ꯆꯪꯉꯥꯗꯤ ꯍꯔꯥꯎꯔꯦ ꯂꯣꯏꯔꯦ
ꯑꯥ ꯑꯗꯨꯅꯦ
ꯎꯝ ꯃꯤꯅ ꯇꯥꯛꯄꯤꯔꯁꯨ ꯑꯩꯗꯤ ꯒ꯭ꯌꯥꯟ ꯑꯝꯇ ꯇꯥꯗꯦ
ꯎꯝ ꯇꯥꯗꯦ ꯑꯩꯈꯣꯏꯁꯨ ꯑꯗꯨꯝ ꯌꯦꯡꯕꯅꯤ
ꯅꯪꯗꯤ ꯀꯅꯥ ꯁꯞꯄꯣꯔꯠ ꯇꯧꯋꯦ
ꯑꯩꯗꯤ ꯑꯗꯨꯝ ꯉꯝ ꯉꯝꯕ ꯑꯗꯨꯝ ꯁꯞꯄꯣꯔꯠ ꯇꯧꯔꯦ ꯑꯩ ꯀꯩꯁꯨ ꯈꯟꯗꯦꯗ ꯪ ꯕꯣꯜ ꯌꯦꯡꯕ ꯍꯩꯇꯕꯅꯤꯅꯀꯣ
ꯎꯝ
ꯅꯪꯗꯤ ꯉꯁꯤ ꯆꯠꯊꯣꯛꯂꯣꯏꯗ꯭ꯔꯣ ꯌꯨꯝꯗ ꯑꯗꯨꯝ ꯂꯩꯒꯦꯔꯣ
ꯑ꯭ꯁ ꯑꯉꯥꯡ ꯑꯥ ꯍꯣꯔꯦꯟ ꯏꯃꯥꯟꯅꯕꯤ ꯈꯣꯏꯒ ꯁꯤꯡꯖꯨ ꯆꯥꯁꯦꯅ ꯍꯥꯏꯗꯤ ꯍꯥꯏꯔꯝꯕꯅꯦ ꯑꯗꯣ ꯍꯣꯔꯦꯟ ꯌꯦꯡꯒꯦ ꯍꯧꯖꯤꯛꯇꯤ ꯀꯦꯝ ꯇꯧꯔꯣꯏ
ꯑꯣꯎꯝ ꯉꯜꯂꯤꯗ ꯍꯧꯖꯤꯛꯇꯤ ꯁꯤꯡꯖꯨ
ꯑꯥꯎ ꯑꯗꯨꯅꯤ ꯌꯥꯝ ꯉꯜꯂꯤ ꯆꯥꯛ ꯆꯥꯕ ꯉꯥꯏꯔꯤ
ꯅꯨꯡꯉꯥꯏꯕꯅꯦꯀꯣ
ꯑꯧ
ꯎꯝ ꯃꯌꯥꯝ ꯄꯨꯜꯂꯒ ꯁꯤꯡꯖꯨꯒꯨꯝꯕ ꯆꯥꯔꯒ ꯋꯥꯔꯤ ꯅꯨꯡꯉꯥꯏ ꯅꯨꯡꯉꯥꯏꯕ ꯁꯥꯕꯗꯨꯅ
ꯑꯧ
ꯑꯗꯨꯝ ꯅꯨꯃꯤꯠ ꯑꯇꯣꯞꯄꯗꯗꯤ ꯃꯥꯒꯤ ꯃꯥꯒꯤ ꯑꯗꯨꯝ ꯊꯕꯛ ꯁꯨ
ꯍꯣꯏ ꯑꯗꯨꯅꯤ ꯃꯥꯅꯦ
ꯎꯝ ꯑꯗꯨꯅꯦ
ꯅꯣꯏꯗꯤ ꯀꯩ ꯄ꯭ꯂꯥꯟ ꯂꯩꯒꯦ ꯉꯁꯤꯦ
ꯉ ꯉꯁꯤꯗꯤ ꯅꯣꯡ ꯆꯨꯕꯅꯤꯅ ꯑꯗꯨꯝ ꯌꯨꯝꯗ ꯂꯩꯅꯔꯦꯗ
ꯑꯥ
ꯍꯣꯔꯦꯟ ꯈꯪꯗꯦ ꯍꯣꯏ ꯌꯦꯡꯗꯦ ꯑꯗꯨꯝ ꯋꯥꯔꯤ ꯁꯥꯟꯅꯔꯒ ꯂꯩꯔꯒꯦ ꯉꯁꯤꯗꯤ
ꯑ
ꯑꯗꯨꯅ ꯐꯔꯦ ꯃꯄꯥꯟ ꯊꯣꯛꯄꯁꯨ ꯇꯜꯂꯦꯕ ꯂꯩꯈꯣꯝ ꯉꯥꯛꯇ
ꯑꯥ ꯅꯪꯗꯤ ꯀꯩꯅꯣ ꯎꯝ ꯗ꯭ꯔꯃꯥꯒꯨꯝꯕ ꯌꯦꯡꯗꯕ꯭ꯔꯣ
ꯌꯦꯡꯗꯦꯗ
ꯑꯣ
ꯑꯩꯗꯤ ꯑꯗꯨꯝ ꯐꯣꯟꯗ ꯑꯎꯕꯗꯣ ꯑꯗꯨꯝ ꯆꯤꯡꯈꯠꯄꯗ ꯎꯕꯗꯣ ꯑꯗꯨꯝ ꯌꯦꯡꯉꯤ
ꯑꯪ ꯎꯝ ꯑꯩꯈꯣꯏꯗꯤ ꯗ꯭ꯔꯃꯥ ꯌꯥꯝ ꯌꯦꯡꯉꯦꯗ
ꯅꯍꯥꯟꯋꯥꯏ ꯎꯝ ꯅꯦꯠ ꯄꯤꯗꯕ ꯃꯇꯝꯗꯀꯣ
ꯑ ꯑ
ꯑꯗꯨ ꯃꯇꯝꯗꯗꯤ ꯌꯥꯝ ꯌꯦꯡꯉꯝꯃꯦ ꯑꯗꯨꯒ
ꯑꯪ
ꯑ ꯀꯔꯤ ꯍꯥꯏꯁꯤꯔꯥ ꯂꯥꯏꯅꯥ ꯂꯥꯛꯄꯒꯤ ꯆꯠꯊꯣꯛꯄ ꯌꯥꯗꯕ ꯃꯇꯝꯗꯣ
ꯍꯣꯏ ꯍꯣꯏ
ꯑꯗꯨ ꯃꯇꯝꯗꯁꯨ ꯌꯥꯝ ꯌꯦꯡꯉꯝꯃꯦ
ꯑ
ꯑꯗꯨ ꯃꯇꯝꯗ ꯑꯁ ꯅꯨꯡꯁꯤꯕꯅꯤꯍꯦ ꯑꯗꯨ ꯃꯇꯝꯗ ꯀꯩꯅꯣ ꯆꯠꯊꯣꯛꯄꯁꯨ ꯌꯥꯗꯦ ꯎꯝ ꯑꯗꯨ ꯃꯇꯝꯗ ꯈꯨꯟꯗ ꯈꯛꯇ ꯂꯩꯔꯒꯀꯣ ꯃꯌꯥꯝ ꯄꯨꯟꯂꯒ ꯑꯗꯨꯝ ꯂꯩꯕꯗꯣ ꯅꯨꯡꯉꯥꯏꯌꯦꯕ
ꯌꯦꯡꯕ ꯍꯧꯔꯗꯤ ꯑꯦꯗꯤꯛ ꯆꯠꯄꯅꯦ ꯁꯤꯒꯨꯝꯕꯖꯣ
ꯑꯣ ꯑꯗꯨꯅꯦ ꯇꯨꯝꯕ ꯐꯥꯎ ꯈꯪꯗꯝꯅꯦ ꯂꯣꯏꯗ꯭ꯔꯤ ꯐꯥꯎꯕꯀꯣ ꯑꯃ ꯂꯣꯏꯔꯦ ꯍꯥꯏꯔꯗꯤ ꯑꯃ ꯑꯃꯨꯛ ꯐꯖꯕ ꯑꯃꯨꯛ ꯊꯣꯛꯄꯔꯛꯄꯀꯣ
ꯑꯗꯨꯅꯦ ꯔꯦꯁꯁꯨ ꯂꯩ ꯔꯦꯁꯀꯤ ꯃꯇꯝꯁꯨ ꯂꯩꯇꯦ
ꯑꯗꯨꯅꯦ ꯑ ꯑꯗꯨ ꯑꯗꯨ ꯑꯗꯨꯝ ꯌꯦꯡꯃꯜꯂꯗꯤ ꯑꯃꯨꯛ ꯍꯥꯏꯔꯛꯀꯅꯤ ꯊꯕꯛ ꯁꯨꯕꯗꯗꯤ ꯄꯨꯡ ꯑꯃ ꯐꯥꯎ ꯁꯨꯕ ꯉꯝꯗꯦ ꯁꯤꯅꯤꯃꯥ ꯌꯦꯡꯕꯗꯗꯤ ꯄꯨꯡ ꯑꯗꯨꯝ ꯅꯨꯃꯤꯠ ꯆꯨꯞꯄ ꯌꯦꯡꯕ ꯉꯝꯃꯤꯅꯦ ꯑꯗꯨꯃ ꯍꯥꯏꯔꯒꯅꯦꯃꯨ
ꯑꯗꯨꯒ ꯅꯦꯠ ꯄꯤꯗꯕ ꯃꯇꯝꯗꯅꯦ
ꯑꯥ
ꯑꯩꯈꯣꯏꯗꯤ ꯅꯨꯡꯗꯥꯡ ꯅꯨꯡꯗꯥꯡꯗ ꯑꯥ ꯀꯣꯜ ꯇꯧꯅꯔꯒꯀꯣ ꯅꯪꯒꯤ ꯁꯤꯟꯃꯥ ꯂꯩꯕ꯭ꯔꯥ ꯅꯪꯒꯤ ꯁꯤꯟꯃꯥ ꯂꯩꯕ꯭ꯔꯥ ꯍꯥꯏꯔꯒ ꯂꯩꯌꯦ ꯍꯥꯏꯔꯗꯤ ꯃꯐꯝ ꯑꯃ ꯍꯥꯏꯅꯔꯒ ꯀꯣ ꯑꯗꯨꯗ ꯂꯥꯛꯅꯔꯣ ꯑꯗꯨꯗ ꯉꯥꯏꯅꯔꯁꯦ ꯑꯁ ꯅꯨꯡꯉꯥꯏꯕꯅꯦꯍꯦ ꯑꯗꯨ ꯃꯇꯝꯗꯣ
ꯃꯌꯥꯝ ꯇꯧꯔꯝꯃꯦ ꯑꯗꯨꯒꯨꯝꯕ
ꯑꯣ
ꯑꯗꯨꯃꯨꯁꯨ ꯃꯦꯃꯣꯔꯤꯅꯤꯗ
ꯑꯗꯨꯅꯦ ꯑ
ꯂꯩꯔꯤꯗꯤ ꯑꯗꯨꯒꯨꯝꯕꯁꯨ ꯄꯨꯟꯕꯁꯨ ꯐꯪꯉꯣꯏ
ꯍꯣꯏ ꯃꯥꯒꯤ ꯃꯥꯒꯤ ꯐꯣꯟꯗꯀꯣ ꯃꯌꯨꯝ ꯃꯌꯨꯝꯗ ꯑꯗꯨꯝ ꯂꯩꯅꯕꯅꯤꯅ
ꯃꯤꯒꯁꯨ ꯋꯥꯔꯤ ꯁꯥꯟꯅꯗ꯭ꯔꯤꯕꯅꯦ ꯅꯏꯔꯤꯛ ꯂꯥꯏꯔꯤꯛꯇꯤ ꯂꯩꯇꯕ ꯀꯥꯟꯗꯒꯤ ꯄꯨꯟꯕꯅꯦ
ꯎꯝ ꯑꯗꯨꯅꯦ ꯃꯄꯥꯟ ꯊꯣꯛꯄꯁꯨ ꯑꯗꯨꯝ ꯅꯨꯡꯉꯥꯏꯗꯀꯣ ꯏꯃꯨꯡꯗ ꯑꯗꯨꯝ ꯂꯩꯕꯗꯨ ꯅꯨꯡꯉꯥꯏ ꯇꯦꯕ ꯌꯥꯝ ꯀꯔꯤꯅꯣ ꯇꯧꯋꯦꯕ
ꯌꯨꯝꯗꯁꯨ ꯂꯩꯃꯟꯕꯁꯨ ꯋꯥꯕꯅꯦ
ꯑꯣꯥ
ꯃꯇꯝ ꯈꯔ ꯈꯔꯒꯨꯝꯕ ꯈꯥꯏꯗꯣꯛꯑꯒ ꯀꯣꯏꯕ ꯆꯠꯄ ꯈꯣꯠꯄ ꯇꯧꯗ꯭ꯔꯤꯗꯤ ꯑꯁ ꯅꯨꯡꯉꯥꯏꯇꯦ
ꯑꯣ ꯈꯪꯗꯦ ꯅꯣꯡ ꯆꯨꯕ ꯇꯣꯛꯈ꯭ꯔꯕ ꯃꯥꯜꯂꯦ ꯅꯨꯡꯁꯥ ꯑꯃꯨ ꯊꯣꯛꯑꯦ
ꯍꯤꯖꯤꯛꯀꯥꯟꯒꯤ ꯋꯦꯗꯔꯁꯦ ꯍꯥꯏꯕ ꯉꯝꯗꯦꯗ ꯑꯁ ꯑꯩꯁꯨ ꯁꯥꯕ ꯌꯥꯝ ꯍꯩꯅꯗꯦ
ꯎꯝ ꯑꯗꯨꯅꯦ ꯌꯥꯝ ꯁꯥꯏꯌꯦꯕ
ꯎꯝ ꯑꯩꯗꯤ ꯑꯣ ꯑꯥ ꯀꯩꯅꯣꯅ ꯄꯥꯝꯃꯦ ꯋꯤꯟꯇꯔꯅ ꯄꯥꯝꯃꯦ ꯁꯝꯃꯔ ꯄꯥꯝꯗꯦ ꯑꯩꯗꯤ
ꯎꯝ ꯑꯩꯗꯤ ꯑꯗꯨ ꯏꯪꯃꯜꯂꯁꯨ ꯄꯥꯝꯗꯦ ꯑꯩꯗꯤ ꯍꯥꯏꯕꯗꯤ ꯑꯩꯈꯣꯏꯒꯤ ꯀꯨꯆꯨꯗꯣ ꯀꯃꯥꯏ ꯀꯔꯤ ꯍꯥꯏꯁꯤꯔꯥ ꯎꯝ ꯉꯥꯥꯟ ꯊꯣꯛꯇꯕ ꯎꯝ ꯃꯣꯠꯁꯤꯂꯛꯑꯦꯕꯥ
ꯃꯥꯅꯤ ꯃꯥꯅꯤ ꯆꯨꯝꯃꯦ